ꯍꯜꯂꯣꯑꯣ
ꯑꯣꯑꯣ ꯒꯨꯗ ꯃꯣꯔꯅꯤꯡ
ꯎꯪꯎꯪ ꯇꯥꯕ꯭ꯔꯣ
ꯑꯥꯎ ꯇꯥꯏꯌꯦꯌꯦ
ꯑꯣꯑꯣ ꯌꯥꯍꯧ ꯉꯜꯂꯤꯅ
ꯑꯩꯗꯤ ꯄꯨꯡ ꯃꯉꯥꯗ ꯍꯧꯒꯠꯂꯦ ꯑꯗꯨꯝ
ꯑꯣꯑꯣ ꯄꯨꯡ ꯃꯉꯥꯗꯗꯨꯝ ꯍꯧꯒꯠꯄꯔꯣ
ꯎꯪ ꯑꯗꯨ ꯉꯁꯤꯗꯤ ꯍꯧꯖꯤꯛꯇꯤ ꯄꯨꯡꯃꯉꯥ ꯇꯥꯔꯦꯗꯅ ꯉꯁꯥꯏ ꯄꯨꯡ ꯃꯔꯤꯒꯥ ꯃꯤꯅꯤꯠ ꯌꯥꯡꯈꯩ ꯑꯗꯨꯋꯥꯏꯗꯒꯤ ꯍꯧꯒꯠꯈ꯭ꯔꯕ ꯑꯩꯗꯣ
ꯏꯁ ꯀꯔꯤꯒꯤꯅꯣ ꯑꯗꯨꯛ ꯌꯥꯝ ꯉꯟꯅ ꯍꯧꯍꯜꯂꯤꯗꯨꯅ
ꯑꯥꯁ ꯍꯧꯒꯠꯈ꯭ꯔꯕꯗꯤ ꯄꯨꯡ ꯃꯔꯤ ꯃꯈꯥꯏꯗꯒꯤ ꯍꯧꯒꯠꯂꯕꯅꯦ ꯑꯗꯣ ꯐꯃꯨꯡꯗ ꯑꯗꯨꯝ ꯍꯤꯞꯄꯒ ꯂꯩꯕ
ꯑꯁ ꯌꯥꯍꯧ ꯉꯜꯂꯦꯍꯦ ꯑꯩ ꯀꯜꯂꯛꯏꯀꯣ
ꯏꯁ ꯅꯪꯁꯨꯨ ꯌꯥꯍꯧꯉꯜꯂꯤꯁꯤꯗꯤ
ꯑꯩꯗꯤ ꯇꯨꯝꯗ꯭ꯔꯤꯌꯦ ꯑꯗꯨꯒꯤꯅꯦ ꯑꯦꯍꯦ ꯍꯦ ꯬꯬
ꯀꯔꯤ
ꯑꯩꯗꯤ ꯇꯨꯝꯗ꯭ꯔꯤꯑꯕ ꯑꯗꯨꯒꯤꯅꯦꯕ ꯑꯩ ꯉꯁꯥꯏ ꯉꯁꯥꯏ ꯑꯥꯑ ꯉꯁꯥꯏ ꯕꯣꯜ ꯌꯦꯡꯕꯗꯣ ꯑꯩ ꯑꯥ ꯄꯨꯡ ꯑꯍꯤꯡ ꯄꯨꯡ ꯑꯃ ꯃꯈꯥꯏꯒꯤꯗꯣ
ꯎꯪ
ꯑꯗꯨꯗ ꯌꯦꯡꯉꯨꯕꯗꯣ ꯗꯨꯝ ꯇꯨꯝꯗ꯭ꯔꯕ ꯍꯥꯏꯗꯤ ꯍꯧꯖꯤꯛ ꯄꯨꯡ ꯃꯉꯥ ꯃꯈꯥꯏꯗ ꯑꯃ ꯃꯦꯁ ꯂꯩꯌꯦꯕꯀꯣ
ꯎꯝ
ꯑꯗꯨꯗꯨ ꯇꯨꯝꯃꯗꯤ ꯑꯗꯨ ꯌꯦꯡꯕ ꯐꯪꯉꯔꯣꯏꯗꯧꯕ
ꯑꯥꯁ ꯕꯣꯜꯌꯥꯝ ꯌꯦꯡꯅꯤꯡꯕ ꯋꯥꯅꯤꯅꯦ
ꯍꯣꯏ ꯇꯨꯝꯃꯒ ꯇꯨꯝꯊꯈ꯭ꯔꯗꯤ ꯍꯧꯒꯠꯄ ꯉꯝꯃꯔꯣꯏꯕ ꯑꯗꯨꯒꯤ ꯑꯗꯨꯝ ꯇꯨꯝꯃꯔꯣꯏꯒꯦꯅ ꯇꯨꯝꯗ꯭ꯔꯕ ꯑꯥꯁ ꯑꯦꯂꯥꯔꯝ ꯊꯝꯃꯁꯨ ꯃꯤꯅ ꯍꯧꯗꯣꯛꯑꯖꯨ ꯑꯩ ꯍꯧꯒꯠꯂꯔꯣꯏ ꯇꯨꯝꯕꯨ ꯇꯨꯝꯈ꯭ꯔꯗꯤ
ꯕꯦꯔꯥꯅꯤꯅꯦ ꯢꯍꯤꯍꯦ
ꯑꯗꯨꯒꯤ ꯏꯁꯥꯅ ꯈꯪꯅ ꯑꯗꯨꯝ ꯇꯨꯝꯗ꯭ꯔꯕꯅꯤ
ꯎꯝ ꯎꯝ ꯕꯣꯜ ꯌꯦꯡꯕꯗꯤ ꯀꯃꯥꯏ ꯇꯧꯔꯒꯦ
ꯉꯖꯥꯏ ꯀꯔꯤꯒ PII
ꯑ ꯄꯣꯔꯦ
ꯑꯥ ꯅꯣꯔꯋꯦ ꯀꯥꯈ꯭ꯔꯦ ꯅꯥꯏꯃꯔꯀꯁꯦ ꯇꯨꯍꯧꯔꯕꯅꯤ ꯌꯥꯗ꯭ꯔꯦ
ꯑꯁ ꯌꯥꯗ꯭ꯔꯦꯅꯦ
ꯎꯝ ꯌꯥꯗ꯭ꯔꯦ ꯃꯣꯏ ꯑꯍꯥꯟꯕꯗ ꯍꯦꯛ ꯁꯥꯟꯅꯕ ꯍꯧꯕꯗ ꯕ꯭ꯔꯥꯖꯤꯜ ꯄꯦꯅꯥꯜꯇꯤ ꯐꯪꯕꯅꯦꯕꯀꯣ
ꯎꯝ
ꯄꯦꯅꯥꯜꯇꯤ ꯐꯪꯕꯗꯣ ꯀꯥꯎꯕ ꯀꯥꯟꯗ ꯆꯟꯗ꯭ꯔꯦ
ꯎꯝ
ꯒꯣꯜ ꯒꯣꯜꯗꯨ ꯁ꯭ꯀꯣꯜ ꯁ꯭ꯀꯣꯔ ꯇꯧꯗ꯭ꯔꯦ ꯑꯗꯨꯒ ꯑꯝ ꯅꯣꯔꯋꯦꯗꯨꯅ ꯑꯃ ꯆꯟꯈ꯭ꯔꯦ ꯑꯗꯨꯒ ꯑꯃꯨꯛ
ꯎꯝ
ꯅꯣꯔꯋꯦꯅ ꯑꯅꯤ ꯑꯅꯤ ꯍꯥꯞꯆꯤꯟꯈ꯭ꯔꯦꯕ ꯅꯣꯔꯋꯦ ꯒꯣꯜ ꯑꯅꯤ ꯆꯟꯈ꯭ꯔꯦꯕꯀꯣ
ꯎꯝ
ꯑꯗꯨꯒ ꯂꯣꯏꯔꯝꯗꯥꯏꯗ ꯎꯝ ꯕ꯭ꯔꯥꯖꯤꯜꯗꯣ ꯑꯃꯨꯛ ꯄꯦꯅꯥꯜꯇꯤ ꯐꯪꯉꯦ ꯐꯣꯜ ꯇꯧꯕꯒꯤꯀꯣ
ꯎꯝ
ꯑꯗꯨꯗꯤ ꯁ꯭ꯀꯣꯔ ꯇꯧꯋꯦ ꯕ꯭ꯔꯥꯖꯤꯜ ꯑꯃ ꯅꯣꯔꯋꯦ ꯑꯅꯤ
ꯑꯣ ꯑꯣ ꯑꯁ ꯕ꯭ꯔꯖꯤꯜ
ꯌꯥꯝ ꯑ ꯌꯥꯝ ꯌꯥꯝ ꯀꯥꯞꯍꯧꯔꯕꯅꯤ ꯅꯥꯏꯃꯔꯀꯁꯦ
ꯑꯁ ꯀꯩ ꯑꯔꯖꯦꯟꯇꯤꯅꯥ ꯂꯩꯔꯤꯗ
ꯏꯁ ꯅꯪ ꯑꯥꯔꯖꯦꯟꯇꯤꯅꯥꯕꯨ ꯁꯄꯣꯔꯠ ꯇꯧꯔꯤꯔꯣ
ꯍꯩ ꯑꯩꯗꯤ ꯃꯤꯁꯤ ꯌꯥꯝ ꯄꯥꯝꯃꯤ
ꯑꯁ ꯂꯣꯏꯔꯦꯍꯦ ꯑꯗꯨꯗꯤ ꯆꯥꯟꯅꯗ꯭ꯔꯦꯍꯦ ꯏꯕꯥꯅꯤ
ꯀꯔꯥꯏꯗꯤ ꯑꯩꯗꯤ ꯌꯦꯡꯅꯤꯡꯗꯦ ꯍꯧꯖꯤꯛ ꯑꯩꯅ ꯈ꯭ꯋꯥꯏꯗꯒꯤ ꯌꯦꯡꯅꯤꯡꯗ꯭ꯔꯤꯁꯦ ꯃꯦꯁꯤꯒ ꯅꯥꯏꯃꯔꯒꯁꯤꯅꯦ ꯌꯦꯡꯅꯤꯡꯗ꯭ꯔꯤꯁꯦ
ꯏꯁ ꯏꯁ ꯏꯁ ꯃꯤ ꯈꯔꯗꯤ ꯂꯩꯕꯅꯤ ꯍꯣꯏ ꯑꯗꯨ ꯃꯥ ꯃꯥꯒꯤ ꯁꯞꯄꯣꯔꯠ ꯇꯣꯅꯕꯗꯣ
ꯍꯣꯏ ꯍꯣꯏ ꯑꯗꯨꯅ ꯕ꯭ꯔꯥꯖꯤꯜ ꯆꯠꯈ꯭ꯔꯦ ꯑꯗꯨꯒ ꯍꯧꯖꯤꯛ ꯑꯩꯅ ꯉꯥꯏꯔꯤꯁꯦ ꯑꯃꯨꯛ ꯑꯥꯔꯖꯦꯟꯇꯤꯅꯥ ꯆꯠꯄꯁꯤꯅ ꯑꯩ ꯑꯃꯨꯛ ꯉꯥꯏꯔꯤꯁꯦ
ꯎꯝ ꯎꯝ ꯑꯁ ꯅꯪꯁꯨ ꯑꯗꯨꯗꯤ
ꯑꯗꯨꯗꯤ ꯑꯩꯁꯨꯅꯦ ꯍꯥꯏꯗꯤꯀꯣ ꯍꯣꯏ ꯀꯩꯁꯨ ꯀꯩꯁꯨꯕꯨꯗꯤ ꯌꯥꯝ ꯈꯟꯕ ꯑꯣꯏꯗ ꯑꯗꯨ ꯍꯥꯏꯕꯗꯤ ꯌꯥꯝꯅ ꯗꯥꯏ ꯍꯦꯟ ꯗꯥꯏ ꯍꯥꯔꯠ ꯐꯦꯟꯁꯨ ꯑꯣꯏꯗꯦꯕꯀꯣ ꯑꯩꯗꯤꯀꯣ ꯑꯗꯨ ꯑꯣꯏꯔꯁꯨ ꯑꯥꯔꯖꯦꯟꯇꯤꯅꯥꯗꯤ ꯍꯟꯗꯛꯁꯦ ꯑꯗꯨꯝ ꯀꯥꯕꯗꯤ ꯉꯝꯗꯧ ꯃꯥꯟꯗꯦꯕ ꯍꯟꯗꯛꯇꯤ
ꯎꯝ
ꯑꯗꯣ ꯍꯟꯗꯛꯁꯦ ꯑꯩꯅ ꯊꯥꯖꯕꯁꯦ ꯏꯪꯂꯦꯟ ꯈ꯭ꯋꯥꯏꯗꯩ ꯊꯥꯖꯕꯁꯦ ꯏꯪꯂꯦꯟꯅꯦ ꯑꯗꯨꯒ ꯐ꯭ꯔꯥꯟꯁꯅꯦ ꯑꯗꯨꯒ ꯁ꯭ꯄꯦꯟ ꯃꯣꯏ ꯑꯍꯨꯝꯁꯦ
ꯑꯣ ꯎꯝ ꯑꯗꯨꯗꯤ ꯑꯗꯨ ꯑꯍꯨꯝꯗ ꯀꯔꯝꯕ ꯁꯄꯦꯠ ꯁꯞꯄꯣꯔꯠ ꯇꯧꯗꯣꯏꯅꯣ
ꯑꯩꯗꯤ ꯏꯪꯂꯦꯟ ꯏꯪꯂꯦꯟ ꯍꯥꯟꯅ ꯇꯧꯔꯅꯤ ꯑꯩꯗꯤ ꯑꯍꯨꯝꯃꯛ ꯃꯣꯏ ꯑꯍꯨꯝꯃꯛꯇꯨ ꯑꯗꯨꯝ ꯇꯧꯋꯦꯗ
ꯎꯝ
ꯈ꯭ꯋꯥꯏ ꯏꯍꯥꯟ ꯍꯥꯟꯕꯗꯤ ꯑꯗꯨꯝ ꯏꯪꯂꯦꯟ ꯇꯧꯋꯦ ꯑꯁꯦꯡꯕ ꯍꯥꯏꯔꯗꯤ ꯑꯩ ꯑꯁꯦꯡꯕ ꯍꯥꯏꯔꯗꯤ ꯑꯩꯗꯤ ꯔꯣꯅꯥꯜꯗꯣꯒꯤ ꯐꯦꯟꯁꯅꯦꯕꯀꯣ
ꯎꯝ
ꯔꯣꯅꯥꯜꯗꯣꯒꯤ ꯐꯦꯟꯁ ꯑꯣꯏꯖꯔꯁꯨ ꯀꯥꯕ ꯉꯝꯃꯣꯏꯕ ꯃꯣꯏꯗꯤ
ꯎꯝ
ꯍꯟꯗꯛ ꯑꯗꯨꯝ ꯇꯨꯈ꯭ꯔꯗꯕꯅꯦꯕ
ꯎꯝ
ꯍꯥꯏꯗꯤ ꯃꯣꯏꯗꯨ ꯀꯌꯥ ꯐꯖꯕ ꯑꯣꯏꯗꯦꯕ
ꯎꯝ
ꯏꯁ ꯅꯪꯗꯤ ꯑꯗꯨꯝ ꯅꯨꯡꯇꯤꯒꯤ ꯑꯁ ꯌꯥꯍꯧ ꯉꯜꯂꯗꯤ ꯍꯛꯆꯥꯡ ꯌꯥꯝ ꯐꯔꯝꯗꯧ ꯃꯥꯜꯂꯦꯕꯨ
ꯑꯁ ꯀꯔꯤ ꯐꯕꯗ ꯃꯔꯥꯛ ꯃꯔꯥꯛꯇ ꯁꯨ ꯇꯨꯝ ꯇꯨꯝꯕ ꯌꯥꯗꯕꯁꯨ ꯂꯩꯌꯦ
ꯑꯁ ꯀꯔꯤꯒꯤꯔ ꯑꯗꯨꯗꯤ ꯅꯪ ꯅꯌꯥꯡ ꯀꯪꯉꯝꯗꯧ ꯃꯥꯜꯂꯤ
ꯑꯁ ꯀꯥꯏꯗꯩ ꯀꯪꯕꯅꯣꯗ ꯑꯗꯨꯝ ꯅꯣꯏꯌꯦ ꯑꯍꯣꯏ ꯌꯥꯝꯅꯁꯨ ꯀꯪꯗꯦ ꯌꯥꯝꯅꯁꯨ ꯅꯣꯏꯗꯦ
ꯑꯩꯗꯤꯀꯣ ꯑꯁ ꯇꯨꯝꯕꯒꯤꯗꯤ ꯃꯤ ꯇꯥꯟꯅꯔꯛꯄ ꯉꯝꯃꯣꯏ ꯑꯩꯉꯣꯟꯗ
ꯎꯝ
ꯇꯨꯝꯕꯒꯤ ꯍꯥꯏꯔꯗꯤ ꯑꯁ ꯇꯨꯝꯕ ꯀꯜꯂꯦꯕ ꯑꯩꯗꯤ
ꯎꯝ ꯐꯩꯌꯦꯗ ꯑꯗꯨꯅ ꯍꯛꯆꯥꯡ ꯐꯗꯣꯏꯅꯤꯗ
ꯑꯁ ꯇꯨꯃꯟꯗꯅ ꯑꯗꯨꯝ ꯌꯥꯗꯦꯗ ꯍꯥꯏꯗꯤ
ꯍꯧꯖꯤꯛ ꯇꯨꯝꯗ꯭ꯔꯤ ꯍꯥꯏꯕꯁꯦ ꯉꯛꯏꯕꯅꯤꯅꯦ ꯑꯩꯅ
ꯅꯨꯡꯊꯤꯟ ꯃꯤ ꯈꯔꯗꯤ ꯅꯨꯡꯊꯤꯟꯗ ꯇꯨꯝꯃꯠ ꯇꯨꯝꯃꯗꯤ ꯑꯍꯤꯡꯗꯒꯁꯦ ꯇꯨꯝꯅꯤꯡꯗꯕ ꯐꯥꯎꯏ ꯍꯥꯏꯌꯦꯀꯣ
ꯑꯗꯨꯅꯦ
ꯑꯩꯗꯤ ꯑꯗꯨ ꯅꯠꯇꯦ ꯑꯍꯤꯡ ꯇꯨꯝꯃꯁꯨ ꯅꯨꯡꯊꯤꯟ ꯇꯨꯝꯃꯁꯨ ꯑꯗꯨꯝ ꯇꯨꯝꯅꯤꯡꯕꯅꯦ ꯑꯩꯗꯤ
ꯑ ꯐꯩꯌꯦꯅꯦ ꯑꯗꯨꯗꯤ ꯅꯨꯃꯤꯗꯥꯡꯗ ꯕꯣꯜ ꯌꯦꯡꯉꯒ ꯅꯨꯡ ꯊꯤꯜꯗ ꯇꯨꯝꯕ꯭ꯔꯣ ꯑꯩꯗꯤ ꯄꯨꯡꯗꯤ ꯕꯣꯜꯒꯨꯝꯕꯗꯤ ꯊꯦꯡ ꯊꯦꯡꯅ ꯂꯥꯛꯏꯗꯅ
ꯎꯝ ꯍꯣꯏ
ꯅꯨꯡꯊꯤꯜꯗꯗꯤ ꯂꯥꯛꯇꯕꯅꯤꯅ
ꯎꯝ ꯉꯁꯤꯗꯤ ꯉꯁꯤꯗꯤ ꯁꯨꯛ ꯇꯨꯝ ꯇꯨꯝꯗ꯭ꯔꯦ ꯍꯣꯔꯦꯟ ꯕꯣꯜ ꯌꯦꯡꯕ ꯂꯣꯏꯔꯒ ꯇꯨꯝꯒꯗ꯭ꯔꯥ ꯈꯪꯗꯦ
ꯎꯝ
ꯍꯨꯝ
ꯉꯁꯤꯗꯤ ꯀꯥꯏ ꯆꯠꯀꯦꯔꯣ ꯅꯨꯡꯊꯤꯜꯗꯗꯤ ꯑꯗꯨꯝ ꯇꯝꯃꯒ ꯂꯩꯔꯅꯤ
ꯈꯪꯗꯦ ꯉꯁꯤ ꯍꯣꯔꯦꯟ ꯏꯃꯥꯟꯅꯕꯁꯤꯡꯒ ꯄꯨꯟꯕ ꯆꯠꯀꯗ꯭ꯔꯥ ꯈꯪꯗꯦ ꯍꯣꯔꯦꯟ ꯉꯥꯏꯍꯥꯛ ꯇꯨꯝꯃꯒꯀꯣ
ꯎꯝ
ꯑꯩꯗꯤ ꯀꯔꯤ ꯇꯧꯋꯦ ꯑꯗꯨꯝ ꯊꯦꯡꯉꯤꯈꯩ ꯑꯗꯨꯝ ꯑꯩꯗꯤ ꯑꯗꯨꯝ ꯇꯨꯝꯗ꯭ꯔꯁꯨ ꯉꯝꯃꯦꯕ ꯄꯨꯡ ꯑꯩꯗꯤ ꯅꯨꯡꯇꯤꯒꯤ ꯇꯨꯝꯕꯁꯦ ꯄꯨꯡ ꯑꯃ ꯑꯅꯤ ꯑꯍꯨꯝ ꯑꯗꯨꯋꯥꯏꯗ ꯑꯗꯨꯝ ꯇꯨꯝꯃꯦꯕ
ꯎꯝ
ꯑꯍꯤꯡꯗꯀꯣ ꯊꯦꯡ ꯊꯦꯡ ꯇꯨꯝꯃꯦꯕ ꯑꯗꯨꯒ ꯌꯥꯍꯧ ꯌꯥꯍꯧ ꯍꯧꯕꯗꯤ ꯄꯨꯡ ꯅꯤꯄꯥꯜ ꯃꯥꯄꯜ ꯇꯔꯥ ꯑꯗꯨꯋꯥꯏꯗ ꯑꯗꯨꯝ ꯍꯧꯒꯠꯂꯦꯕ ꯑꯩꯗꯤ
ꯑꯁ ꯅꯪ ꯑꯇꯣꯞꯄ ꯊꯕꯛꯇꯤ ꯆꯠꯇ꯭ꯔꯦ
ꯊꯕꯛ ꯆꯠꯇꯦꯗ ꯑꯗꯨꯒꯤ
ꯑꯗꯨꯒꯤꯅꯤꯅꯦ ꯂꯧꯒꯨꯝꯕꯗꯤ ꯆꯠꯇꯕ꯭ꯔꯥ
ꯆꯠꯇꯦ ꯑꯩ ꯐ ꯌꯨꯝ ꯌꯨꯝꯗꯁꯨ ꯂꯩꯇꯕꯀꯣ ꯌꯨꯝꯗ ꯂꯩꯔꯗꯤ ꯑꯗꯨꯝ ꯊꯕꯛ ꯁꯨ ꯂꯧꯁꯨ ꯆꯠꯂꯝꯒꯗꯧꯕꯅꯤ
ꯑꯣ ꯅꯪ ꯍꯧꯖꯤꯛ ꯇꯝꯄꯥꯛꯇ ꯂꯩꯕ
ꯎꯝ ꯑꯗꯨꯒꯤꯅꯤ
ꯎꯝ ꯐꯩꯑꯦꯅꯦ
ꯎ ꯅꯪꯗꯤ ꯉꯁꯤ ꯀꯥꯏ ꯆꯠꯇꯣꯏꯕ
ꯍꯣꯔꯦꯟ ꯏꯪꯈꯣꯜ ꯆꯠꯄ ꯌꯥꯏꯑꯦ ꯑꯩꯗꯤ ꯅꯨꯡꯊꯤꯜꯗ
ꯎ ꯑꯣ ꯍꯥꯏꯕꯗꯤ ꯀꯔꯤ ꯁꯨꯕ
ꯏꯪꯈꯣꯜꯗꯗꯤ ꯊꯕꯛꯀꯤ ꯊꯕꯛ ꯉꯥꯛꯇꯅꯤꯗ
ꯁ ꯑꯁ ꯌꯥꯝ ꯌꯥꯝ ꯇꯧꯔꯝꯃꯤꯖꯥꯠꯅꯤꯅ
ꯑ ꯀꯩꯅꯣ ꯅꯥꯄꯤꯒꯨꯝꯕ ꯁꯦꯡꯗꯣꯛꯄꯗꯣ ꯏꯪꯈꯣꯜꯅ ꯎꯝ ꯑꯗꯨꯒꯨꯝꯕꯗꯣ
ꯎꯝ ꯆꯠꯂꯗꯤ
ꯌꯥꯝ ꯂꯩꯕ ꯏꯃꯥꯒ ꯆꯠꯄ ꯌꯥꯏ
ꯑꯁ ꯃꯤꯗꯤ ꯌꯥꯝ ꯃꯔꯝ ꯃꯣꯛꯏꯀꯣ
ꯎ ꯈꯪꯗꯦ ꯑꯩ ꯄꯨꯟꯁꯤꯁꯦ ꯁꯨꯃꯥꯏꯅ ꯂꯣꯏꯁꯤꯟꯈꯤꯒꯗ꯭ꯔꯥ
ꯀꯗꯥꯥꯏꯗ ꯑꯗꯨꯃꯥꯏꯅ ꯂꯣꯏꯁꯤꯟꯒꯗꯣꯏ ꯍꯥꯏ ꯅꯨꯡꯉꯥꯏꯕ ꯇꯪꯀꯛꯁꯨ ꯂꯥꯛꯀꯅꯤ ꯀꯩꯅꯣ
ꯎꯝ ꯍꯣꯏ ꯍꯣꯏ ꯑꯗꯨ ꯉꯥꯏꯕ ꯇꯥꯔꯦ
ꯉꯥꯏꯕꯗ ꯀꯜꯂꯨ ꯅꯨꯡꯉꯥꯏꯕ ꯇꯥꯡꯀꯛꯁꯨ ꯂꯥꯛꯀꯅꯤ ꯋꯥꯠꯂꯤ ꯀꯩꯅꯣ ꯑꯩꯈꯣꯏ ꯑꯉꯥꯡ ꯑꯣꯏꯔꯤ ꯀꯩꯅꯣ
ꯎꯝ ꯑꯗꯨ ꯅꯪ ꯆꯍꯤ ꯀꯌꯥꯁꯨꯔꯒꯦ
ꯑꯩ ꯀꯌꯥ ꯑꯣꯏꯔꯝꯗꯧ ꯃꯥꯟꯕ꯭ꯔꯥ ꯈꯖꯦꯜꯁꯤ ꯈꯣꯟꯖꯦꯜꯁꯤꯗꯒꯤ
ꯎꯝ ꯇ꯭ꯋꯦꯟꯇꯤ ꯐꯣꯔ ꯇ꯭ꯋꯦꯟꯇꯤ ꯊ꯭ꯔꯤꯒꯨꯝꯕ ꯑꯗꯨꯝ ꯁꯨꯔꯥꯟꯗꯧ ꯃꯥꯜꯅꯤ
ꯑꯁ ꯑꯗꯨꯗꯤ ꯊꯤꯅ ꯍꯦꯜꯂꯦꯍꯦ
ꯍꯥꯥ
ꯑꯗꯨꯗꯤ ꯊꯤꯅ ꯍꯦꯜꯂꯦꯕ
ꯑꯗꯣ ꯑꯉꯥꯡ ꯑꯣꯏꯕ꯭ꯔꯥ ꯑꯗꯨꯗꯤ ꯑꯗꯨꯗꯒꯤ
ꯊꯤꯅ ꯍꯦꯜꯂꯦ ꯍꯥꯏꯕ ꯑꯍꯟ ꯑꯣꯏꯌꯦꯕ ꯑꯗꯨꯗꯒꯤ
ꯑꯣ ꯑꯗꯨꯗꯤ ꯑꯇ꯭ꯋꯦꯟꯇꯤ ꯁꯚꯦꯟꯒꯨꯝꯕ ꯑꯣꯏꯕ꯭ꯔꯥ
ꯍꯩꯍ ꯑꯩ ꯀꯨꯟꯊ꯭ꯔꯥ ꯌꯧꯔꯦꯍꯦ
ꯑ ꯑꯦ ꯑꯦ
ꯑꯗꯨ ꯅꯪ ꯈꯣꯟꯖꯦꯜꯗꯤ ꯑꯗꯨꯝ ꯑꯉꯥꯡꯒꯤ ꯃꯥꯟꯕ ꯑꯗꯨꯏꯅꯤꯗ
ꯑꯗꯨꯅ ꯇꯥꯛꯄꯗꯤ ꯅꯪꯁꯤ ꯑꯉꯥꯡ ꯑꯣꯏꯔꯝꯗꯧ ꯃꯥꯜꯂꯤ
ꯍꯣꯏ ꯍꯣꯏ ꯑꯩ ꯆꯍꯤ ꯀꯨꯟ ꯁꯨꯔꯦꯕ ꯑꯗꯣ ꯎꯝ ꯉꯥꯏꯍꯥꯛ ꯂꯩꯔꯗꯤ ꯀꯨꯟꯃꯥꯊꯣꯏ ꯁꯨꯔꯅꯤ
ꯑꯁ ꯑꯗꯨꯗꯤ ꯊꯤꯅ ꯑꯉꯥꯡ ꯑꯣꯏꯔꯤꯅꯦ
ꯎꯝ ꯑꯩ ꯈꯣꯟꯖꯦꯜꯗꯤ ꯑꯗꯨꯝ ꯆꯥꯎꯕꯅꯤꯅ ꯑꯍꯟꯒꯤ ꯃꯥꯜꯂꯤ ꯍꯥꯏꯕꯩꯕ
ꯑꯩ ꯑꯩꯗꯤ ꯅꯪ ꯈꯣꯟꯖꯦꯜꯁꯤ ꯅꯪ ꯅꯪ ꯈꯣꯟꯖꯦꯜꯁꯤꯒ ꯅꯪꯅ ꯑꯩꯒꯤ ꯆꯍꯤ ꯅꯪꯅ ꯒꯦꯁ ꯇꯧꯔꯛꯄꯁꯤꯗ ꯀꯨꯟꯃꯔꯤ ꯀꯨꯟꯃꯉꯥ ꯁꯨꯃꯥꯏꯅ ꯑꯣꯏꯔꯝꯗꯧ ꯃꯥꯜꯂꯦ ꯈꯟꯜꯂꯤꯅꯦ
ꯎꯝ
ꯑꯗꯨꯕꯨ ꯅꯠꯂꯝꯗ꯭ꯔꯦ ꯎꯝ ꯑꯩ ꯑꯩ ꯑꯩꯗꯤ ꯀꯔꯤꯅꯦ ꯑꯩꯗꯤ ꯏꯁ ꯏꯆꯥꯒꯁꯦ ꯏꯆꯥꯒꯁꯦ ꯎꯔꯕꯅꯦ
ꯑꯦ ꯑꯦ ꯑꯁꯦꯡꯕꯔꯣ ꯊꯥꯖꯗꯤꯌꯦ
ꯏꯆꯥꯒꯁꯦ ꯎꯔꯕꯅꯤꯅꯦ ꯑꯩꯁꯦ
ꯎꯝ ꯀꯌꯥꯅꯣ
ꯎꯝ ꯄꯣꯛꯇ ꯉꯥꯏꯔꯤꯍꯦ ꯑꯃꯈꯛꯇ ꯉꯥꯏꯔꯤ
ꯎꯝ ꯅꯨꯄꯤꯔ ꯅꯨꯄꯥꯔ
ꯅꯨꯄꯤꯅꯦ ꯊꯥ ꯐꯥ ꯊꯥ ꯑꯅꯤ ꯐꯥꯗ꯭ꯔꯤꯗ
ꯎꯝ
ꯑꯦ ꯌꯥꯝ ꯐꯩꯀꯣ
ꯎꯝ ꯅꯨꯄꯤ ꯅꯨꯄꯤꯒꯁꯦ ꯊꯤꯔꯒ ꯏꯇꯨꯒꯁꯦ ꯂꯩꯔꯒ ꯏꯆꯥꯒꯁꯦ ꯂꯩꯔꯕꯅꯤꯅ ꯍꯦ
ꯑꯦ
ꯑꯩ ꯀꯨꯟꯒ ꯅꯤꯄꯥꯟ
ꯎꯝ ꯑꯣ ꯅꯤꯄꯥꯟ ꯃꯥ ꯃꯥꯄꯟ ꯍꯧꯖꯤꯛ ꯀꯨꯟꯊ꯭ꯔꯥ ꯍꯥꯏꯕ ꯅꯠꯇ꯭ꯔꯣ
ꯎꯝ ꯀꯨꯟꯊ꯭ꯔꯥ ꯍꯦꯜꯂꯦ ꯀꯨꯟ ꯀꯨꯟꯊ꯭ꯔꯥ ꯃꯥꯊꯣꯏꯒꯤ ꯆꯠꯂꯤꯅꯤ
ꯎꯝ ꯑꯗꯨ ꯑꯉꯥꯡ ꯑꯃꯈꯛꯇ ꯑꯣꯏꯔꯤꯕ
ꯎꯝ ꯀꯨꯏꯅ ꯒꯦꯞ ꯂꯩꯔꯝꯃꯦ
ꯑꯣ
ꯑꯗꯨꯒꯤ ꯊꯕꯛꯅ ꯌꯥꯗꯕꯀꯣ ꯑꯗꯨꯒꯤ ꯀꯨꯏꯅ ꯒꯦꯞ ꯂꯩꯔꯝꯃꯦ
ꯎꯝ ꯃꯤꯗꯤ ꯑꯉꯥꯡ ꯑꯃ ꯂꯩꯔꯦꯀꯣ
ꯑꯉꯥꯡ ꯑꯃ ꯂꯩꯔꯦ ꯈꯪꯗꯦ ꯀꯃꯥꯏꯅ ꯇꯧꯔꯛꯇꯣꯏꯅꯣ
ꯑꯗꯣ ꯅꯪꯒꯤ ꯅꯨꯄꯤꯗꯤ ꯍꯧꯖꯤꯛꯀꯥꯟꯗꯤ ꯀꯔꯤ ꯀꯔꯤ ꯊꯕꯛ ꯇꯧꯔꯒ ꯂꯩꯕ꯭ꯔꯣ
ꯃꯥ ꯍꯧꯖꯤꯛ ꯃꯥ ꯊꯕꯛ ꯑꯥ ꯊꯕꯛ ꯃꯆꯥ ꯑꯃꯥ ꯇꯧꯋꯦꯕꯀꯣ ꯑꯗꯨ ꯃꯥ ꯍꯧꯖꯤꯛ ꯑꯉꯥꯡ ꯎꯅꯔꯕꯅꯤꯅ ꯃꯥ ꯃꯦꯇꯔꯅꯤꯇꯤ ꯂꯤꯞꯇ ꯑꯗꯨꯝ ꯂꯩꯌꯦ
ꯑꯣ ꯌꯨꯝꯗ ꯑꯗꯨꯝ ꯂꯩꯔꯦ ꯍꯖꯤꯛꯇꯤ
ꯑꯥ ꯎꯝ
ꯎꯝ
ꯑꯗꯨꯒ ꯑꯩꯗꯤ ꯃꯤ ꯃꯤꯁꯤꯡꯅ ꯍꯥꯏꯕꯀꯣ
ꯎꯝ
ꯑꯥ ꯃꯤꯁꯤꯡꯅ ꯍꯥꯏꯕ ꯑꯩ ꯁꯛꯁꯨ ꯑꯩ ꯈꯣꯟꯖꯦꯜꯁꯨ ꯑꯩꯒꯤ ꯃꯑꯣꯡ ꯃꯇꯧꯁꯨ ꯑꯗꯨꯝ ꯌꯥꯝꯅ ꯑꯉꯥꯡ ꯑꯣꯏꯔꯝꯗꯧ ꯃꯥꯜꯂꯦ ꯏꯌꯦ
ꯑꯗꯨꯅꯦ ꯑꯩꯅ ꯆꯍꯤ ꯀꯨꯟꯃꯔꯤ ꯇ꯭ꯋꯦꯟꯇꯤ ꯊ꯭ꯔꯤ ꯇ꯭ꯋꯦꯟꯇꯤ ꯐꯣꯔꯒꯤ ꯑꯣꯏꯔꯕꯗꯣ
ꯎꯝ ꯑꯗꯨꯒ ꯑꯩ ꯅꯨꯄꯤꯁꯤꯁꯨ ꯑꯩꯉꯣꯟꯗꯒꯤ ꯆꯍꯤ ꯑꯍꯨꯝꯒꯤ ꯆꯥꯡ ꯗꯥ ꯑꯩꯉꯣꯟꯗꯒꯤ ꯑꯉꯥꯡ ꯑꯣꯏꯌꯦꯕ
ꯑꯣ
ꯑꯗꯨꯅ ꯑꯥ ꯃꯤꯁꯤꯡ ꯍꯥꯏꯔꯤꯁꯦ ꯑꯩ ꯅꯨꯄꯤꯗꯒꯤ ꯑꯩꯅ ꯍꯦꯟꯅ ꯑꯉꯥꯡ ꯑꯣꯏꯔꯝꯗꯧ ꯃꯥꯜꯂꯤ ꯍꯥꯏ
ꯎꯝ
ꯑꯩ ꯅꯨꯄꯤꯅ ꯍꯜꯂꯝꯗꯧ ꯃꯥꯜꯂꯤ ꯍꯥꯏꯔꯤꯕ ꯇꯧꯕꯕꯨꯗꯤ ꯑꯩ ꯑꯩꯉꯣꯟꯗꯒꯤ ꯆꯍꯤ ꯑꯍꯨꯝ ꯑꯉꯥꯡ ꯑꯣꯏꯔꯤꯕꯅꯦꯕ ꯃꯥꯅ
ꯎꯝ ꯑꯗꯨꯝ ꯂꯩꯕꯅꯦ